ꯑꯣ ꯍꯜꯂꯣ ꯇꯥ ꯄꯨꯣꯏꯇꯣ ꯇꯔꯔꯕꯣ ꯇꯔꯔꯕꯣ ꯇ ꯇꯥꯔꯔꯕꯣ
ꯇꯥꯔꯦ ꯇꯥꯔꯦ
ꯑ ꯀꯩꯗꯧꯔꯤꯒꯦ
ꯊꯣꯛꯂꯛꯄꯗ ꯉꯥꯏꯔꯤꯌꯦꯦ
ꯑꯣ ꯋꯥꯋꯀꯤꯡ ꯆꯦꯜꯂꯤꯔꯥ
ꯑꯥꯎ ꯋꯥꯀꯤꯡ ꯁꯤ ꯁꯨꯝ ꯑꯣ ꯆꯥꯛ ꯏꯁꯤꯡ ꯑꯁꯤꯁꯤ ꯀꯃꯥꯏ ꯀꯩ
ꯉꯁꯤꯗꯤꯁꯤ ꯑꯁꯤꯗꯤ ꯏꯟꯁꯥꯡꯗꯣ ꯊꯣꯡꯗ꯭ꯔꯦꯅ ꯌꯦꯟ ꯈꯔ ꯂꯩꯔꯨꯔꯦ ꯑꯊꯣꯡ ꯃꯣꯏꯅ ꯑ ꯑꯣ ꯈꯔꯒ ꯍꯥꯎꯇꯅ ꯀꯩꯅꯣ ꯇꯧꯁꯜꯂꯨ ꯊꯨꯝ ꯈꯔ ꯍꯦꯜꯂꯦ ꯑꯗꯒꯤ ꯃꯣꯔꯣꯛ ꯀꯔꯤ ꯍꯥꯎꯛꯇ
ꯑꯣ ꯑꯠꯆꯥ ꯀꯩꯅꯣ ꯍꯣꯏ ꯅꯪꯅ ꯍꯦꯜꯍꯜꯂꯤꯔꯣ ꯅꯠꯇ꯭ꯔꯒꯅ ꯃꯤꯅ ꯍꯦꯟꯖꯜꯂꯜꯂꯤꯔꯣ
ꯃꯤꯅꯦ ꯍꯦꯟꯖꯜꯂꯛꯏꯅꯤꯕꯣ
ꯑꯣ
ꯅꯗꯤ ꯀꯩ ꯀꯩ ꯀꯩ ꯀꯩ ꯀꯩ ꯀꯩ ꯃ ꯆ ꯀꯩꯀꯩ ꯃꯊꯦꯜ ꯆꯥꯔꯒꯦ
ꯑꯩꯈꯣꯏꯗꯤ ꯉꯁꯤ ꯁꯦꯕꯣꯠ ꯏꯔꯣꯜꯂꯦ ꯑꯦ ꯁꯦꯕꯣꯠ ꯏꯔꯣꯜꯂꯦ ꯑꯂꯨ ꯈꯔꯒ ꯍꯥꯞꯆꯤꯜꯂꯦ ꯁꯦꯕꯣꯠꯇꯣ ꯍꯤꯡꯒꯣꯜꯗ ꯁꯦꯕꯣꯠ ꯌꯥꯝ ꯄꯥꯜꯂꯤꯕ ꯍꯧꯖꯤꯛꯀꯥꯟꯁꯦ ꯑ ꯁꯕꯣꯠꯇꯣ ꯈꯔ ꯌꯨꯝ ꯍꯦꯛꯛꯇꯠꯂꯦ ꯑꯩꯈꯣꯏ ꯃꯥꯅ ꯍꯦꯛꯑꯦ ꯑꯗꯨꯒ ꯑ ꯎꯝ ꯏꯔꯣꯜꯂꯦ ꯁꯥꯥꯔꯦ ꯑꯗꯨꯃꯥꯏꯅ ꯇꯧꯔ ꯂꯩꯔꯝꯕꯗꯒꯤ ꯑꯁꯤꯁꯦ ꯀꯩꯇꯧꯔꯤ ꯒꯦꯝꯒ ꯈꯔ ꯁꯥꯟꯅꯔꯝꯕꯅꯦ ꯒꯦꯝ ꯑꯃꯅꯤ ꯍꯥꯞꯆꯤꯜꯂꯨꯏꯅ ꯑꯩꯈꯣꯏꯒꯤ ꯁꯕꯋꯦꯒꯤ ꯑꯃ ꯂꯩꯗꯥꯏꯅꯦ ꯑꯉꯥꯡ ꯃꯆꯥꯒꯤ ꯑꯃ ꯃꯩꯁꯨ ꯂꯥꯛꯇꯦ ꯑꯩꯈꯣꯏ ꯁꯣꯂꯣꯡꯝꯒꯤꯗꯤ ꯑꯗꯨꯒꯤꯗꯣ ꯁꯕꯋꯦꯗꯣ ꯁꯥꯟꯅ ꯂꯩꯔꯝꯕꯅꯦ ꯑꯗꯒꯤꯗꯤ ꯑꯦ ꯁꯤ ꯉꯥꯏꯍꯥꯛꯇꯪ ꯁꯥꯟꯅ ꯂꯩꯑꯝꯕꯗꯒꯤ ꯑꯉꯥꯡ ꯑꯃꯅ ꯋꯥꯛꯀꯤꯡ ꯆꯦꯜꯂꯨꯁꯤ ꯖꯅ ꯇꯧꯕꯗꯒꯤ ꯋꯥꯛꯀꯤꯡ ꯍꯥꯞꯆꯜꯂꯨꯔꯦ ꯋꯥꯀꯤꯡꯁꯂꯣ ꯍꯜꯂꯛꯑꯒ ꯍꯧꯖꯤꯛ ꯂꯩꯔꯤꯌꯦ
ꯑꯣ ꯑꯁ ꯍꯧꯖꯤꯛꯁꯦ ꯌꯥꯗ꯭ꯔꯦꯅꯦꯍꯦ ꯄꯣꯠ ꯆꯩꯩ ꯃꯃꯜꯁꯦ ꯑꯥ ꯌꯧꯔꯦꯅꯦ
ꯃꯥꯅꯦ ꯃꯥꯅꯦ ꯑ ꯌꯥꯗ꯭ꯔꯦ ꯌꯥꯗ꯭ꯔꯦ ꯍꯨꯖꯤꯛꯀꯥꯟꯒꯤ ꯃꯅꯤꯄꯨꯔꯗ ꯕ꯭ꯂꯣꯀꯦꯠꯁꯨ ꯈꯔ ꯀꯟꯅ ꯇꯧ ꯃꯥꯜꯂꯦꯕꯀꯣ
ꯑꯥ ꯅꯨꯡꯉꯥꯏꯇꯦ ꯅꯨꯡꯉꯥꯏꯇꯦ
ꯑꯗꯨꯅꯦ ꯍꯧꯖꯤꯛ ꯑꯩꯈꯣꯏ ꯗꯨꯀꯥꯟꯗꯩꯕꯨ ꯄꯣꯠ ꯏꯔ ꯏꯔꯒ ꯆꯥꯗ꯭ꯔꯦꯗ ꯆꯥꯔꯤ ꯍꯥꯏꯕꯕꯨ ꯉꯥꯔꯤꯒ ꯉꯥꯔꯤ ꯈꯔ ꯑꯃ ꯂꯩꯔꯦ ꯑꯗꯒꯤ ꯊꯨꯝꯗꯤ ꯋꯥꯠꯠꯇ ꯌꯥꯗꯦꯗꯣ ꯃꯅꯤꯄꯨꯔꯗ ꯐꯪꯗꯕꯅꯤꯅ ꯑ ꯑꯗꯨꯒ ꯃꯉꯥꯏꯔꯦ ꯂꯩꯔꯤꯁꯦ ꯀꯥꯟ ꯇꯣ ꯇꯣ ꯄ ꯀꯣꯏ ꯄꯣ ꯆꯩ ꯌꯥꯝ ꯄꯥꯛ ꯂꯩꯗ꯭ꯔꯦ ꯍꯤꯡꯒꯣꯜ ꯅꯨꯡꯒꯣꯜꯗꯒꯤ ꯑꯣꯏꯅ ꯏꯟꯖꯥꯡ ꯅꯥꯄꯤ ꯑꯣꯏꯅ ꯆꯥꯔꯦ ꯑꯗꯨꯃꯥꯏꯅ ꯇꯧꯔꯒ ꯂꯩꯔꯦ ꯑꯗꯣ ꯃꯄꯥꯟ ꯂꯣꯝꯒꯤ ꯀꯩꯗꯤ ꯏ ꯄꯥꯎꯗꯗꯤ ꯍꯧꯖꯤꯛ ꯑꯗꯨꯝ ꯕ꯭ꯂꯣꯀꯦꯠ ꯇꯧꯕꯒꯤ ꯈꯣꯠꯄꯒꯤ ꯄꯣꯠ ꯆꯩ ꯑꯗꯨꯝ ꯇꯥꯡꯕ ꯈꯣꯠꯄꯗꯣ ꯇꯧꯋꯤ ꯃꯥꯜꯂꯦ
ꯑꯣ ꯑꯁ ꯍꯖꯤ ꯁꯦ ꯁꯥꯒ ꯁꯥꯒꯠꯂꯛꯄꯅꯦ ꯀꯣꯏꯕ ꯆꯠꯄꯗꯨꯗꯤ ꯅꯨꯡꯉꯥꯏꯕ ꯃꯇꯝꯅꯤꯅꯦ
ꯃꯥꯅꯦ ꯃꯥꯅꯦ ꯏꯟꯖꯥꯡ ꯑꯍꯥꯎꯕ ꯃꯇꯝ ꯏꯟꯖꯥꯡꯒꯁꯦ ꯑꯩꯈꯣꯏꯒꯤ ꯑꯁꯤꯟꯕꯒ ꯆꯥꯕ ꯃꯇꯝꯗꯣ
ꯑꯥ
ꯑꯣꯏꯗꯣꯏꯅꯦ ꯍꯧꯖꯤꯛꯀꯥꯟ ꯃꯇꯝꯁꯦ ꯍꯥꯎꯕ ꯃꯇꯝꯅꯦ
ꯑꯩꯈꯣꯏꯁꯨ ꯑꯝꯇꯪꯗꯤ ꯄꯨꯂꯞ ꯄꯨꯜꯂꯒ ꯀꯣꯏ ꯆꯠꯂꯨ ꯌꯥꯕꯅꯦꯍꯦ
ꯌꯥꯏꯌꯦ ꯌꯥꯏꯌꯦ ꯑꯦ ꯂꯣꯛꯇꯥꯛ ꯛꯇ ꯍꯣꯝ ꯏꯁꯇꯦ ꯑꯃ ꯇꯧꯐꯝ ꯊꯣꯏꯕꯤ ꯍꯣꯝ ꯁꯇꯦꯅ ꯍꯧꯖꯤꯛꯀꯥꯟ ꯌꯥꯝ ꯀꯟꯅ ꯐꯦꯁꯕꯨꯛꯇ ꯀꯩ ꯇꯧꯔꯤ ꯍꯥꯏꯅꯤ ꯑꯩꯩꯈꯣꯏꯒꯤ ꯑꯦꯗꯕꯔꯤꯇꯤꯁ ꯌꯥꯝ ꯀꯟꯅ ꯇꯧꯔꯤꯅꯦ ꯃꯣꯏꯒꯤꯗꯣ ꯌꯥꯝ ꯍꯣꯡꯉꯤ ꯈꯣꯠꯂꯦꯅ
ꯑꯥ ꯇꯧꯕꯅꯦ ꯇꯧꯕꯅꯦ ꯃꯣꯏꯗꯣ ꯍꯣꯡꯉꯦ ꯑ ꯃꯣꯏ ꯅꯨꯡꯁꯨ ꯅꯨꯡꯉꯥꯏꯌꯦꯕꯀꯣ ꯍꯥꯏꯗꯤ ꯑꯩ ꯃꯃꯥꯡꯗ ꯃꯃꯥꯡꯗ ꯑꯩ ꯑꯝꯇꯪ ꯆꯠꯂꯨꯔꯦꯕ
ꯑꯥ
ꯑꯗꯣ ꯃꯣꯏꯒꯤ ꯍꯥꯏꯗꯤ ꯃꯐꯝꯗꯨꯁꯨ ꯃꯐꯝ ꯆꯥꯕ ꯑꯣꯏꯕ ꯍꯥꯏꯇꯥꯔꯦ ꯑꯗ ꯑꯩꯈꯣꯏ ꯃꯤꯗꯤ ꯑꯗꯨꯝ ꯆꯥꯎꯔꯥꯛꯅ ꯃꯤ ꯇꯔꯦꯠ ꯅꯤꯄꯥꯜꯃꯨꯛꯇꯤꯗꯧꯃꯤ
ꯂꯩꯕꯤꯟ ꯄꯣꯐꯝꯗꯤ ꯀꯃꯥꯏꯅ ꯇꯧꯒꯦ ꯍꯥꯏꯗꯤ ꯂꯩꯐꯝ ꯍꯥꯏꯗꯤ ꯃꯣꯏꯒꯤ ꯑꯩꯈꯣꯏꯒꯤ ꯐꯃꯨꯡ ꯃꯦꯇ꯭ꯔꯦꯁꯀꯨꯝꯕ ꯑꯗꯒꯤ ꯆꯥꯅ ꯊꯛꯅꯕ ꯒ꯭ꯌꯥꯁ ꯀꯨꯝꯕ ꯀꯣꯂꯤꯛ ꯀꯨꯝꯕ ꯈꯩꯩ ꯄꯤꯖꯥꯠꯂꯣ
ꯑꯥ ꯑꯗꯨꯒꯨꯝꯕꯗꯣ ꯂꯣꯏ ꯄꯤꯕꯀꯣ ꯑꯗꯨꯃ ꯆꯥꯎꯧꯔꯥꯛꯅ ꯃꯤ ꯅꯤꯄꯥꯟ ꯃꯥꯄꯜꯃꯨꯛꯇꯤ ꯑꯗꯨꯝ ꯄꯨꯜꯂꯒ ꯑꯗꯨꯝ ꯌꯥꯝ ꯅꯨꯡꯉꯥꯏꯕ ꯃꯐꯝꯅꯦꯕ ꯌꯥꯝ ꯅꯨꯡꯉꯥꯏꯅ ꯂꯩꯕ ꯌꯥꯅꯦꯕ ꯑꯣ ꯃꯣꯏꯒ ꯒ꯭ꯌꯥꯁ ꯀꯩꯀꯥ ꯂꯣꯏꯅ ꯄꯤꯌꯦ ꯎ ꯀꯣꯂꯤ ꯀꯩ ꯀꯥ ꯄꯨꯈꯝ ꯀꯩꯀꯥ ꯂꯣꯏ ꯄꯤꯕꯀꯣ ꯑꯗꯣ ꯃꯣꯏ ꯇꯣ ꯃꯤ ꯀꯩꯅꯣ ꯇꯧꯋꯦ ꯃꯤ ꯑꯃꯃꯝꯗ ꯑꯌꯨꯛ ꯑꯣꯏꯇꯥꯔꯒꯗꯤ ꯑ ꯑꯌꯨꯛꯅ ꯄꯩꯁꯥ ꯈꯔ ꯍꯣꯡꯉꯦꯕꯀꯣ ꯑ ꯑꯌꯨꯛꯅ ꯂꯨꯄꯥ ꯆꯍꯨꯝ ꯆꯍꯨꯝ ꯑꯗꯨꯃꯥꯏꯅ ꯂꯧꯋꯦ ꯍ ꯇꯗꯨꯒ ꯅꯨꯡꯗꯥꯡꯒꯤꯅ ꯂꯨꯄꯥ ꯃꯤ ꯑꯃꯃꯝꯗ ꯂꯨꯄꯥ ꯆꯥꯝꯃꯉꯥ ꯆꯥꯝꯃꯉꯥ ꯑꯗꯨꯒ ꯀꯩꯅꯒꯦ ꯎꯝ ꯀꯤꯠꯆꯟꯒꯤ ꯆꯥꯔꯖꯁꯨ ꯂꯧꯋꯦꯕꯀꯣ
ꯎꯝ
ꯀꯤꯠꯆꯟꯒꯤ ꯆꯥꯔꯖ ꯂꯨꯄꯥ ꯂꯤꯁꯤꯡ ꯑꯃ ꯑꯣꯏꯕꯅꯦ ꯑꯗꯨꯅ ꯑꯌꯨꯛ ꯅꯨꯡꯊꯤꯟ ꯑꯗꯨꯝ ꯑꯗꯨꯝ ꯑꯗꯨꯝ ꯑꯌꯨꯛ ꯅꯨꯡꯊꯤꯟ ꯆꯞ ꯃꯥꯟꯅ ꯃꯥꯜꯂꯦ ꯃꯣꯏꯗꯣ ꯑꯗꯨꯒ ꯀꯩꯅꯣ ꯃꯣꯏꯒꯤ ꯃꯣꯏꯒꯤꯗꯣ ꯑꯩꯈꯣꯏꯒꯤ ꯕꯣꯠ ꯇꯧꯔꯒ ꯆꯪꯁꯤꯟꯗꯣꯏꯅꯦꯕꯀꯣ
ꯎꯝ
ꯎꯝ ꯑꯗꯨ ꯃꯣꯏ ꯕꯣꯠꯀꯤ ꯂꯨꯄꯥ ꯆꯥꯝꯃꯉꯥ ꯑꯃ ꯑꯗꯨꯗꯨꯅ ꯍꯪꯒꯠ ꯍꯟꯗꯥꯒꯤ ꯑꯣꯏꯗꯣꯏꯕ
ꯑꯣ
ꯠ ꯇꯔꯦꯠ ꯑꯣꯏꯒꯦꯔꯥ ꯅꯤꯄꯥꯟ ꯑꯣꯏꯒꯦꯔꯥ ꯇꯔꯥ ꯑꯣꯏꯒꯦꯔꯥ ꯂꯥꯛꯏꯕ ꯃꯤꯁꯤꯡꯗꯨ ꯃꯤꯗꯨꯒꯤ ꯃꯤꯗꯨꯒꯤ ꯃꯇꯨꯡ ꯏꯟꯅ ꯂꯧꯗꯦꯕ ꯕꯣꯠꯇꯨꯗ ꯂꯨꯄꯥ ꯆꯥꯝꯃꯉꯥ ꯑꯣꯏꯅ ꯆꯠꯂꯦꯕ ꯃꯣꯏꯗꯣ ꯑꯗꯝ ꯑꯗꯨꯝ ꯅꯨꯡꯉꯥꯏꯌꯦ ꯑꯩꯈꯣꯏꯅ ꯆꯠꯂꯨꯕꯗꯣ ꯑꯗꯒꯤ ꯑꯗꯨꯝ ꯃꯣꯏꯒꯤꯗꯣ ꯃꯊꯛꯇ ꯌꯨꯝ ꯀꯩꯅꯣ ꯍꯥꯏꯇꯥꯔꯦꯅꯦꯀꯣ ꯌꯨꯝ ꯃꯊꯛꯇꯨꯗ ꯀꯩꯅꯣꯒ ꯇꯧꯋꯦ ꯑ ꯎꯝ ꯇꯦꯔꯤꯁꯀ ꯍꯥꯞꯄꯦꯕ
ꯎꯝ
ꯑꯗꯨꯗꯨꯅ ꯐꯗꯒꯤ ꯌꯦꯡꯕ ꯈꯣꯠꯄ ꯚ꯭ꯌꯨ ꯀꯩꯀꯥꯗꯣ ꯐꯖꯔꯦꯕ ꯂꯣꯏꯅ
ꯑꯨꯝ ꯏꯁꯩ ꯅꯣꯡꯃꯥꯏꯒꯨꯝꯕ ꯀꯔꯤꯒꯨꯝꯕꯗꯤ ꯁꯤꯟꯕ ꯌꯥꯗ꯭ꯔꯣ ꯀꯃꯥꯏꯅ ꯇꯧꯒꯦ ꯀꯃꯥꯏꯅ ꯇꯧꯒꯦ ꯑꯗꯨꯁꯨ ꯍꯥꯏꯐꯦꯠ ꯍꯥꯏꯔꯛꯎꯗꯅ
ꯏꯁꯩ ꯅꯣꯡꯃꯥꯏꯒꯨꯝꯕꯗꯤ ꯑꯩꯈꯣꯏꯅ ꯏꯁꯄꯤꯀꯔꯒ ꯄꯨꯔꯒ ꯁꯛꯄ ꯂꯥꯡꯕ ꯌꯥꯏ ꯀꯩꯝ ꯀꯥꯏꯗꯦ ꯑꯗꯨꯗꯨꯒ ꯃꯣꯏꯗꯣ ꯑꯊꯦꯡꯕꯗꯗꯤꯀꯣ ꯑꯊꯦꯡꯕꯗꯗꯤ ꯌꯥꯝ ꯀꯟꯅ ꯂꯥꯡꯕ ꯂꯥꯎ ꯈꯣꯡ ꯇꯧꯕꯗꯣ ꯑꯗꯨꯗꯤ ꯃꯣꯏ ꯂꯩꯀꯥꯏ ꯃꯤꯁꯤꯡꯅ ꯌꯥꯗꯦ ꯌꯥꯗꯦ ꯍꯥꯏꯕꯅꯦꯕ ꯑꯗꯨꯗ ꯀꯩꯅꯣ ꯇꯧꯋꯦ ꯑꯗꯨꯒꯨꯝꯕꯗꯨꯗꯤ ꯑꯩꯈꯣꯏꯁꯨ ꯑꯌꯨꯛꯇ ꯆꯠꯄꯅꯤꯅ ꯑꯗꯨꯒꯨꯝꯕꯗꯨꯗꯤ ꯈꯪꯗ꯭ꯔꯦ ꯑꯗꯨ ꯐꯖꯅ ꯅꯨꯡꯉꯥꯏꯔꯦ ꯅꯨꯡꯠ ꯀꯥꯕ ꯁꯤꯕ ꯑꯗꯨꯗꯨꯒ ꯌꯥꯝ ꯍꯥꯏꯗꯤ ꯌꯥꯝ ꯏꯪꯕꯗꯣ ꯏꯁꯥꯗ ꯌꯥꯝ ꯀꯥꯝ ꯑꯗ ꯑꯣꯏꯌꯦꯦꯒ
ꯑꯣꯍꯣ ꯑꯠꯆꯥ ꯑꯗꯨꯗꯤ ꯀꯩꯅꯣ ꯏꯁꯩ ꯅꯣꯡꯃꯥꯏ ꯇꯧꯕꯗ ꯁꯨꯝ ꯂꯥꯡꯕ ꯌꯥꯗꯦ ꯍꯥꯏꯁꯤꯕ ꯂꯣꯛꯇꯥꯛ ꯃꯌꯥꯏꯗ ꯑꯣꯏꯗ꯭ꯔꯣ ꯃꯣꯏꯒꯤꯗꯨꯕꯨ ꯃꯆꯤꯟ ꯑꯩꯈꯣꯏꯒꯤ ꯌꯨꯝ ꯍꯥꯏꯗꯤ ꯉꯥꯔꯝ ꯀꯥꯏꯅ ꯂꯩꯗꯅ ꯑꯗꯥꯏꯒꯤ ꯂꯝ ꯃꯆꯦꯠ ꯈꯔ ꯍꯥꯏꯗꯤ ꯊꯥꯡꯒ ꯊꯥꯡꯒ ꯈꯤꯇꯪ ꯆꯪꯁꯤꯜꯂꯒ ꯑꯗꯣ ꯑ ꯍꯥꯏꯗꯤ ꯀꯩ ꯇꯧꯋꯤꯗꯅ ꯂꯥꯡꯕ ꯈꯣꯠꯄ ꯌꯥꯗꯦ ꯍꯥꯏꯗꯨꯕꯨ ꯌꯨꯝ ꯃꯅꯥ ꯑꯗꯨꯗꯥꯏꯅꯔꯒ ꯌꯥꯝꯃꯤ ꯅꯛꯅꯒ ꯂꯩ ꯆꯥꯂꯥꯕ
ꯌꯨꯝ ꯃꯅꯥꯛ ꯅꯛꯅ ꯅꯛꯄ ꯍꯥꯏꯁꯦ ꯌꯥꯝ ꯀꯟꯅ ꯅꯛꯄꯗꯤ ꯅꯠꯇꯦ ꯑꯗꯣ ꯍꯥꯏꯗꯤ ꯃꯣꯏ ꯑꯌꯨꯛꯇ ꯑꯩꯈꯣꯏꯒꯤ ꯂꯥꯡ ꯊꯥꯕ ꯀꯥꯡꯕꯨ ꯂꯥꯛꯑꯦꯕ ꯑꯗꯨ ꯃꯣꯏ ꯂꯥꯡꯉ ꯊꯥꯕꯅꯤꯅ ꯃꯣꯏ ꯑꯩꯈꯣꯏꯅ ꯂꯥꯡꯖꯟ ꯇꯥꯔꯒꯗꯤ ꯃꯣꯏ ꯂꯥꯡ ꯊꯥꯝꯕꯗꯣ ꯉꯥꯗꯣ ꯆꯪꯗꯦꯕ
ꯍꯣ ꯑꯗꯨꯁꯨ ꯌꯥꯝ ꯄꯣꯝꯃꯦ ꯂꯦꯅꯤꯅꯦ
ꯃꯥꯅꯦ
ꯑꯣꯣ
ꯎ
ꯑꯗꯨꯗꯤ ꯈꯔ ꯌꯥꯝ ꯇꯥꯖꯩ ꯖꯅꯤꯅꯤ ꯈꯔ ꯈꯤꯇꯪꯗꯤ ꯇꯥꯏꯏꯀꯣ
ꯂꯩ ꯂꯩ ꯂꯩ ꯑꯣ ꯌꯥꯝ ꯀꯥ ꯍꯦꯟꯅ ꯑꯩꯈꯣꯏꯅ ꯀꯩꯁꯨꯝ ꯍꯥꯏꯗꯤ ꯂꯥꯎ ꯈꯣꯡꯗ꯭ꯔꯒꯗꯤ ꯑꯗꯨꯝ ꯌꯥꯝ ꯊꯤꯅ ꯅꯨꯡꯉꯥꯏꯕ ꯃꯐꯝꯅꯦ ꯑꯗꯨꯝ ꯌꯥꯏꯑꯕ ꯀꯩꯝ ꯀꯥꯏꯗꯦꯕ ꯑꯩꯈꯣꯏꯒꯤ ꯍꯦꯟꯖꯟꯕꯤ ꯍꯥꯏꯕ ꯑꯃ ꯂꯩꯗꯅ ꯋꯥ ꯑꯗꯨ ꯑ ꯑꯗꯨ ꯑꯗꯨ ꯇꯧꯗ꯭ꯔꯗꯤ ꯀꯩꯝ ꯀꯥꯏꯗꯦꯕ
ꯑꯣ ꯑꯆꯥ ꯎ ꯑꯗꯨꯗꯤ ꯌꯥꯝ ꯅꯨꯡꯉꯥꯏꯅꯦꯅꯦ ꯑꯗꯨꯗꯤ ꯆꯠꯂꯨꯁꯤꯅꯤ ꯅꯣꯡ ꯐꯥꯗꯣꯛ ꯄꯨꯟꯗꯕꯁꯨ ꯀꯨꯏꯔꯦ ꯀꯃꯥꯏ ꯀꯃꯥꯏ ꯇꯧꯏ ꯈꯣꯠꯂꯒ ꯍꯥꯏꯕꯒꯤ ꯑꯩꯈꯣꯏ ꯏꯇꯥꯎ ꯃꯌꯥꯝ ꯑꯃ ꯂꯩ ꯌꯥꯏꯅꯦ ꯍꯣꯏ ꯋꯥꯔꯤ ꯁꯥꯟꯅꯗꯕꯁꯨ ꯀꯨꯏꯔꯦ ꯃꯥꯒꯤ ꯆꯉ ꯊꯕꯠꯇꯣ ꯊꯕꯛ ꯆꯤꯜꯂꯤꯔꯥ ꯅꯠꯇ꯭ꯔꯒ ꯀꯔꯤ ꯀꯔꯤ ꯇꯧꯔꯤꯅꯣ ꯑꯩꯈꯣꯏꯗꯤ ꯂꯩꯔꯤꯁꯤꯅꯤ ꯑꯗꯨꯝ ꯄꯥꯎ ꯈꯔ ꯈꯔ ꯐꯥꯎꯅꯔꯤ ꯐꯥꯎꯕ ꯐꯔꯕꯨ ꯐꯥꯎꯅ ꯍꯥꯏ ꯑꯇꯩ ꯂꯩꯔꯤ ꯀꯥꯡꯕꯨꯗꯨꯕꯨ ꯀꯃꯥꯏ ꯀꯃꯥꯏꯅ ꯇꯧꯔꯤꯖꯥꯠꯅꯣ ꯅꯣꯡ ꯐꯥꯗꯣꯛ ꯑꯩꯈꯣꯏꯒꯤ ꯋꯥꯆꯞ ꯒ꯭ꯔꯨꯞꯇ ꯀꯔꯤ ꯀꯔꯤ ꯒ꯭ꯔꯨꯞ ꯀꯩꯅꯤ ꯀꯣꯜꯒꯗ ꯇꯧꯔꯒ ꯃꯦꯁꯦꯁꯀꯗꯣ ꯑꯝꯗ ꯊꯥꯔꯒ ꯄꯨꯟꯁꯤꯗꯅ
ꯄꯨꯟꯁꯩ ꯄꯨꯟꯖꯩ ꯑꯩꯗꯤ ꯁ꯭ꯋꯥꯏꯗꯕꯨ ꯃꯅꯤꯄꯨꯔ ꯑꯗꯨ ꯃꯅꯨꯡꯗꯕꯨ ꯀꯣꯏꯅꯤꯡꯗꯦꯅꯦ ꯑꯁ ꯃꯥꯟꯂꯣ ꯃꯄꯥꯟꯂꯣꯝ ꯆꯠꯂꯒ ꯀꯣꯏꯅꯤꯡꯉꯤꯅꯦ ꯑꯩꯈꯣꯏ ꯑꯩꯈꯣꯏ ꯅꯍꯥꯟꯋꯥꯏ ꯀꯣꯏꯔꯨꯕ ꯑꯗꯨꯃꯥꯏꯅ ꯀꯣꯏꯅꯤꯡꯉꯤꯅꯤ
ꯑꯣ ꯑꯁ ꯅꯨꯡꯉꯥꯏꯔꯤꯅꯤꯅꯦ ꯃꯇꯝꯗꯣ
ꯅꯨꯡꯉꯥꯏꯔꯅꯦ ꯃꯅꯥꯂꯤꯗꯔ ꯀꯩꯅꯣ ꯀꯣꯏꯊ ꯍꯧꯖꯤꯛ ꯀꯩꯅꯣ
ꯌꯥꯏꯌꯦꯦ ꯌꯥꯏ ꯎꯟꯒ ꯂꯪꯉꯒ ꯑꯩꯈꯣꯏꯒꯤ
ꯑꯩꯈꯣꯏ ꯃꯃꯥꯡ ꯆꯠꯄ ꯎꯝ ꯃꯃꯥꯡ ꯆꯠꯄꯗꯨꯗꯤ ꯌꯥꯝ ꯀꯟꯅ ꯑꯗꯨꯒꯝꯕꯒꯤ ꯐꯪꯉꯛꯇꯦꯗꯅ ꯑꯗꯛꯇ ꯑꯩꯣꯏꯅ ꯑꯣꯏꯣꯏꯅꯦ ꯆꯠꯂꯒ ꯅꯨꯡꯉꯥꯏꯅ ꯇꯧꯔꯨꯁꯤ ꯀꯩꯅꯣ
ꯑꯣ ꯌꯥꯏꯌꯦ ꯌꯥꯏꯌꯦ ꯃꯐꯝꯗꯣ ꯌꯥꯝ ꯅꯨꯡꯉꯥꯏ ꯏꯃꯥꯅꯕ ꯃꯣꯏꯁꯨ ꯌꯥꯝ ꯆꯠꯂꯦ ꯃꯣꯏ ꯆꯠꯂꯦ ꯈꯣꯠꯂꯦ ꯌꯥꯝ ꯃꯐꯝꯗꯣ ꯌꯥꯝꯅ ꯀꯔꯤ ꯂꯧꯧꯋꯦꯅ ꯍꯥꯏꯌꯦ ꯐꯖꯕ ꯃꯐꯝꯁꯨ ꯑꯣꯏꯌꯦꯅ ꯍꯥꯏꯌꯦ ꯑꯨꯛꯇꯪꯗꯤ ꯆꯠꯊꯣꯛꯎꯑꯕꯁꯨ ꯌꯥꯗ ꯆꯥꯅꯤ ꯑꯩꯈꯣꯏ ꯀꯥꯡꯕꯨ ꯑꯣꯏꯁꯦ
ꯆꯠꯂꯨꯁꯦ ꯆꯠꯂꯨꯁꯦ
ꯑꯥ
ꯄꯩꯁꯥ ꯈꯔ ꯈꯔ ꯄꯥꯏꯅꯔꯀꯥꯟꯗ ꯀꯣꯏꯔꯨꯒꯗꯕꯅꯦ
ꯌꯥꯏꯌꯦ ꯌꯥꯏꯌꯦ
ꯅꯣꯏ ꯅꯃꯥꯟꯅꯕꯁꯤꯡ ꯊꯕꯛꯀꯨꯝꯕ ꯆꯪꯅꯈꯤꯕ ꯈꯪꯅꯕꯒ ꯌꯥꯎꯗ꯭ꯔꯣ
ꯑꯃꯗꯤ ꯆꯪꯈꯤꯌꯦ ꯑꯃꯈꯛ ꯆꯪꯉꯦ
ꯑꯣ ꯃꯣꯏꯗ ꯃꯣꯏ ꯃꯣꯏꯗꯤ ꯁꯅꯥ ꯅꯥꯜꯂꯣꯝꯗ ꯑꯗꯨꯝ ꯆꯠꯄꯅꯦꯕ ꯀꯥꯥꯁꯃꯃꯤꯔꯗꯤꯗꯒꯤ ꯃꯅꯥꯂꯤꯒꯨꯝꯕ ꯄꯣꯁꯇꯤꯡ ꯇꯥꯕꯀꯣ ꯑꯗꯨꯅ ꯃꯣꯏꯗ ꯈꯪꯗꯕꯁꯤꯡ ꯑꯩꯈꯣꯏꯅ ꯈꯪꯗꯕꯁꯤꯡꯗꯣ ꯃꯣꯏꯗ ꯑꯗꯨꯝ ꯍꯪꯉꯒ ꯆꯠꯄ ꯌꯥꯏꯗꯅ
ꯌꯥꯏꯌꯦ ꯌꯥꯏꯌꯦꯦ ꯅꯣꯡꯃ ꯑꯩ ꯍꯪꯒꯦ ꯏꯃꯥꯟꯅꯕꯗꯣ ꯃꯥꯗꯨꯗꯒꯤ ꯄꯨꯔ ꯄꯨꯗ꯭ꯔꯀꯥꯟ ꯁꯨꯝ ꯏꯁꯇꯦꯇꯁꯀꯨꯝꯕ ꯊꯥꯒꯠꯂꯛꯄꯅꯦ ꯑꯗꯨꯗ ꯑꯩ ꯃꯔꯣꯟꯗꯣ ꯃꯔꯣꯟꯗꯣ ꯀꯃꯥꯏ ꯀꯃꯥꯏꯅ ꯇꯧꯒꯦ ꯈꯣꯠꯀꯦ ꯐꯖꯅ ꯍꯪꯉꯒꯦ ꯑꯗꯨꯒ ꯑꯩꯈꯣꯏꯁꯨ ꯑꯣ ꯁꯪꯕꯀꯥꯟꯗ ꯃꯥꯗꯨ ꯁꯪꯕ ꯀꯥꯟꯗ ꯑꯃꯗ ꯇꯥꯏꯃꯤꯡ ꯑꯃꯝꯗ ꯁꯦꯝꯗꯣꯛꯑꯒꯀꯣ
ꯑꯥ
ꯐꯪꯉꯦ ꯍꯥꯏꯔ ꯀꯥꯟꯗ ꯑꯩꯈꯣꯏ ꯄꯨꯜꯂꯞ ꯑꯃꯨꯛꯇꯪꯗꯤ ꯆꯠꯊꯣꯛꯎꯁꯦ
ꯆꯠꯊꯣꯛꯁꯤ ꯆꯠꯊꯣꯛꯁꯤꯦ
ꯀꯅꯤ ꯍꯥꯏꯕ ꯊꯥꯖꯩꯗ ꯑꯩ ꯏꯃꯥꯟꯉꯩꯗ ꯐꯕꯅꯤ ꯑꯗꯨꯝ ꯃꯥ ꯑꯥ
ꯍꯣꯏ ꯐꯔꯦ ꯑꯗꯨꯗꯤ ꯑꯩꯁꯨ ꯊꯕꯛ ꯑꯃ ꯂꯩꯔꯦ ꯑꯝꯇ ꯆꯠꯊꯣꯛꯎꯈꯤꯒꯦ
ꯍꯣ ꯍꯣ ꯍꯣ ꯍꯣꯏ ꯍꯣꯏ ꯑꯥ ꯑꯩ ꯍꯜꯂꯛꯑꯦ ꯍꯥꯏꯕꯅꯤꯀꯣ ꯑꯥ ꯍꯣ ꯍꯣ ꯐꯔꯦ ꯐꯔꯦ ꯐꯔꯦ
ꯍ ꯍꯣꯏ ꯍꯣꯏ ꯊꯝꯃꯦ ꯊꯃꯦ
ꯎꯝ